ꯑꯣ
ꯀꯩꯅ
ꯀꯩꯅꯣ ꯔꯣꯕꯣꯠꯅ ꯉꯥꯡꯕꯗꯧ ꯇꯧꯋꯤꯗꯨꯅ
ꯑꯩ ꯋꯥꯔꯤꯅꯦꯕ
ꯅꯅꯨꯡꯉꯥꯏ ꯅ ꯅꯨꯡꯉꯥꯏꯇꯕ꯭ꯔꯣ
ꯅꯦ ꯇꯥꯗꯕ꯭ꯔꯣ ꯇꯥꯗꯕ꯭ꯔꯥ
ꯇꯥꯕꯨꯗꯤ ꯇꯥꯏ ꯑꯃꯨꯃꯨꯛ ꯆꯞꯄ ꯅꯪ ꯉꯥꯏꯗꯣ ꯐꯖꯅ ꯇꯥꯗ꯭ꯔꯦ ꯅꯦꯠꯋꯥꯛꯇꯨ ꯌꯥꯗ꯭ꯔꯒꯗꯤ ꯀꯩꯅꯣ ꯇꯧꯕꯅꯤ ꯔꯤꯖꯦꯛ ꯆꯠꯄꯅꯦ
ꯐ ꯂꯒꯦ
ꯍꯥꯥ
ꯀ
ꯇꯥꯗ꯭ꯔꯦ ꯍꯜꯂꯣ ꯍꯜꯂꯣ ꯍꯂꯣ ꯍꯂꯣ
ꯌꯥꯕꯣ ꯍꯜꯂꯣ
ꯌꯥꯔꯦ ꯌꯥꯔꯦ ꯇꯥꯔꯦ ꯇꯥꯔꯦ
ꯌꯥꯔꯦ
ꯆꯂ ꯎꯝ ꯍꯣꯁꯇꯦꯜꯗ ꯑꯗꯨꯝ ꯂꯩꯈꯤꯗꯣꯏꯔꯣ ꯅꯣꯏ
ꯑꯩ ꯂꯩꯗꯤ ꯃꯟꯗꯦꯗꯥ
ꯀꯩꯅꯣ ꯇꯧꯗꯧ ꯃꯥꯜꯂꯦ ꯑꯇꯣꯞꯄ ꯍꯣꯁꯇ꯭ꯦꯜ ꯑꯃꯗ ꯂꯩꯗꯧ ꯃꯥꯜꯂꯦ
ꯑꯗꯨꯗ ꯀꯌꯥꯝ ꯀꯨꯏꯅ ꯂꯩꯈꯤꯒꯗꯣꯏꯕ
ꯊꯈꯥꯏ ꯃꯨꯛ ꯂꯩꯗꯧ ꯃꯥꯜꯂꯦ
ꯈꯔ ꯆꯞꯄꯦ ꯅꯪꯒꯤꯁꯦ ꯔꯤꯖꯦꯛꯁꯨ ꯑꯣꯏꯅ ꯇꯧꯕꯤꯔꯅꯤ
ꯀꯩꯒꯤꯅꯣ ꯈꯪꯗꯤꯌꯦ ꯑꯩꯒꯤ ꯏꯁꯥꯒꯤꯅꯦ ꯁꯤꯁꯦ ꯅꯠꯋꯥꯛꯁꯦ ꯆꯠꯐꯝꯗꯤ
ꯑꯣ ꯍꯧꯖꯤꯛ ꯑꯃꯨꯛ ꯈꯔꯕꯨꯗꯤ ꯐꯔꯦ ꯀꯩꯅꯣꯗꯨ ꯑ ꯀꯔꯤ ꯀꯔꯤ ꯅꯪ ꯊꯕꯛꯀꯤꯅꯥ ꯈꯜꯂꯦꯅ ꯍꯥꯏꯗꯅ ꯆꯪꯉꯔꯣꯏꯗꯔꯣ ꯅꯪꯁꯨ
ꯆ ꯗꯣ ꯑꯗꯨꯕ ꯍꯥꯏꯗꯤ ꯆꯠꯂ ꯆꯠꯂ ꯁ ꯍꯥꯏꯗꯣꯏꯅꯦꯕ ꯑꯗꯨꯕꯨ ꯇꯜꯂꯕ ꯍꯥꯏꯗꯤ ꯐꯝꯃꯒ ꯑꯗꯨꯝ ꯑꯩꯉꯣꯟꯗ ꯀꯣꯜ ꯇꯧꯔꯒ ꯍꯥꯏꯕ ꯑꯣꯏꯗꯤ ꯑꯃꯨꯛ ꯐꯥꯕ ꯆꯠꯂ ꯆꯠꯂꯒ ꯃꯐꯝꯗ ꯑꯩꯈꯣꯏꯒꯤꯒꯥ ꯃꯆꯥꯗꯨꯁꯨ ꯆꯠꯇꯣꯏꯅꯤꯅ ꯐꯣꯟ ꯇꯥꯔꯛꯄꯁꯨ ꯌꯥꯎꯅꯤ ꯑꯃꯁꯨ ꯌꯥꯎꯅꯤ ꯑꯗꯨꯒꯤ ꯑꯩꯁꯨ ꯈꯟꯂꯕꯥ
ꯎꯝ ꯑꯩ ꯅꯍꯥꯟ ꯀꯩꯅꯣ ꯇꯧꯔꯒ ꯆꯠꯂꯨꯕꯩꯗꯨ ꯏꯟꯇꯔꯕꯤꯎ ꯆꯠꯂꯨꯕꯩꯗꯨ ꯒꯥꯔꯤ ꯃꯆꯥꯥ ꯒꯥꯔꯤ ꯃꯆꯥ ꯀꯩꯅꯣ ꯇꯧꯕ꯭ꯔꯥ ꯂꯩꯕ꯭ꯔꯥ ꯈꯣꯠꯄ꯭ꯔꯥ ꯏꯁꯥ ꯒꯥꯔꯤ ꯂꯩꯕ꯭ꯔꯥꯅ ꯇꯧꯔꯛꯑꯦ ꯑꯩꯅ ꯑꯣ ꯁꯣꯏꯗ꯭ꯔꯦꯅ ꯁꯤꯗꯤ ꯁꯣꯏꯅ ꯈꯜꯂꯛꯑꯔꯣꯏ ꯂꯩꯇꯦꯅ ꯍꯥꯏꯔꯝꯃꯤꯅ ꯑꯗꯨꯝ ꯈꯜꯂꯛꯑꯔꯣꯏ ꯑꯗꯨꯝ ꯈꯪꯉꯕ
ꯑꯩꯉꯣꯟꯅ ꯍꯪꯉꯦ ꯒꯥꯔꯤ ꯃꯆꯥ ꯂꯩꯕꯔꯥꯅꯥ ꯄꯨꯈꯠꯂꯛꯄ ꯌꯥꯒꯗ꯭ꯔꯥ ꯄꯨꯈꯠꯂꯛꯄ ꯌꯥꯒꯗ꯭ꯔꯥ ꯑꯅꯤ ꯍꯪꯉꯦꯕ ꯃꯣꯏꯗꯣ
ꯎꯝ
ꯑꯦꯛꯖꯝ ꯍꯥꯏꯕ꯭ꯔ
ꯑꯗꯨ ꯁ꯭ꯋꯥꯏ ꯁ꯭ꯋꯥꯏꯒꯤ ꯀꯩꯅꯣ ꯇꯧꯕꯗꯤ ꯊꯕꯛ ꯇꯧꯕꯩꯗꯤ ꯑꯗꯨꯝ ꯒꯥꯔꯤ ꯃꯆꯥꯁꯤ ꯂꯩꯕ꯭ꯔꯥꯅ ꯑꯗꯨꯝ ꯍꯪꯅꯕꯅꯤꯅ ꯑꯩ ꯇꯜꯂꯦ ꯁ꯭ꯋꯥꯏꯒꯤ ꯀꯩꯅꯣ ꯇꯧꯗꯣꯏꯁꯨ ꯌꯦꯡꯗꯣꯏꯁꯨ ꯂꯩꯇ꯭ꯔꯅꯤꯅ ꯈꯜꯂꯛꯄꯗꯨ ꯈꯜꯂꯔꯣꯏꯅ ꯀꯩꯁꯨ ꯆꯠꯊꯣꯛ ꯆꯠꯁꯤꯟꯒꯤ ꯑꯗꯨꯝ ꯌꯥꯎꯋꯦꯕ
ꯑꯈꯣꯢꯒꯤ ꯄꯩꯁꯥꯗꯣ ꯑꯅꯤꯔꯛꯅꯦ ꯇꯤꯡꯗꯣꯏꯁꯦ ꯂꯩꯐꯝꯒꯤ ꯑꯃ ꯒꯥꯔꯤ ꯊꯥꯎ ꯀꯩꯀꯩ ꯍꯄꯒꯤ ꯑꯃ
ꯑꯗꯣ ꯄꯩꯁꯥꯗꯣ ꯑꯗꯨꯒꯤ ꯑꯗꯨꯃꯥꯏꯅ ꯆꯠꯂꯅ ꯄꯩꯁꯥꯗꯣ ꯍꯦꯟꯒꯠꯂꯣ ꯍꯥꯏꯔꯁꯨ ꯑꯃꯨꯛ ꯌꯥꯔꯣꯏ
ꯑꯗꯨꯒ ꯍꯥꯏꯗꯤ ꯑꯗꯨꯁꯨ ꯑꯗꯨꯝ ꯂꯤꯁꯤꯡ ꯇꯔꯥꯅꯤ ꯍꯥꯏꯕ ꯂꯩꯇꯦ ꯊꯕꯛꯇꯣ ꯌꯥꯝ ꯇꯧꯗ꯭ꯔꯗꯤ ꯄꯩꯁꯥꯗꯣ ꯂꯨꯄꯥ ꯂꯤꯁꯤꯡ ꯑꯗꯨ ꯌꯥꯢꯌꯦ
ꯎꯝ ꯒ꯭ꯌꯥꯟ ꯉꯥ ꯇꯥꯗꯦ ꯇꯧꯔꯤꯁꯤ ꯆꯥꯛ ꯆꯥꯔꯕꯣ
ꯆꯥ ꯆꯥꯔꯦ
ꯀꯔꯤ ꯃꯩꯊꯦꯜ ꯇꯧꯔꯕ
ꯑꯩꯈꯣꯏꯗꯤ ꯍꯋꯥꯏꯕꯤꯔꯦ ꯀꯥꯡ ꯃꯦꯠꯀ
ꯆꯞ ꯆꯞꯇꯤ ꯆꯞꯄꯦ ꯍꯦ ꯅꯪꯒꯤꯁꯤ ꯌꯥꯝꯅ
ꯀꯩꯅꯣ ꯁꯤꯕꯣ
ꯈꯪꯗꯦ ꯌꯥꯝ ꯆꯞꯄꯦ
ꯀꯃꯥꯏ ꯇꯧ ꯑꯦ ꯁꯨꯝ ꯇꯧꯗꯦ ꯍꯥꯏꯕ ꯉꯁꯥꯏ ꯑꯩꯈꯣꯏ ꯁꯥꯟꯅꯕꯅꯤ
ꯑꯩꯗꯤ ꯌꯨꯝꯗ ꯂꯩꯔꯕꯃꯤꯅ ꯄꯨꯖꯥꯔꯤ ꯐꯝ ꯑꯗꯨꯝ ꯀꯥ ꯂꯩꯔꯦ ꯆꯥꯛ ꯆꯥꯗ꯭ꯔꯤ ꯍꯧꯖꯤꯛ ꯊꯣꯡ ꯂꯣꯏꯗ ꯉꯥꯏꯔꯤ
ꯌꯨꯝ ꯂꯩꯔꯣ
ꯌꯨꯝ ꯂꯩ
ꯂꯥꯔꯣꯢꯗꯣ
ꯂꯥꯛꯀꯅꯤ ꯍꯌꯦꯡ ꯎꯝ ꯗꯦꯠ ꯁꯚꯦꯟ ꯃꯇꯨꯡ ꯁ꯭ꯋꯥꯏꯗ ꯂꯥꯛꯄ ꯌꯥꯏ
ꯑꯩ ꯍꯪꯆꯤꯠ ꯑꯗꯨꯝ ꯆꯠꯀꯅꯤꯌꯦ ꯍꯌꯦꯡ ꯍꯥꯡꯆꯤꯠꯂ ꯑꯃ ꯆꯠꯂꯅꯤ
ꯎꯝ ꯑꯗꯨꯝ ꯍꯥꯏꯗꯤ ꯍꯣꯁꯇꯦꯜ ꯊꯥꯗꯣꯛꯔꯗꯣꯢꯔ ꯅꯠꯇ꯭ꯔꯒꯅ
ꯑꯦ ꯎꯝ ꯑꯃꯨꯛ ꯑ ꯑꯃꯨꯛ ꯑꯃꯨꯛ ꯍꯜꯂꯛꯈꯤꯅꯦ ꯑꯗꯨꯒ ꯑꯃꯨꯛ
ꯎꯝ ꯍꯪꯆꯤꯠ ꯍꯪꯆꯤꯠ ꯗꯦꯠ ꯀꯌꯥ ꯗꯦꯠ ꯐꯣꯔ
ꯗꯦꯠ ꯐꯣꯔꯗ ꯏꯇ ꯃꯣ ꯇ ꯀꯩꯅꯣ ꯂꯩꯕꯅꯤꯅ ꯑꯦꯠꯇ ꯁꯣ ꯂꯩꯗꯅ
ꯑꯥ
ꯑꯗꯨ ꯌꯦꯡꯕꯒꯤ
ꯑꯣ ꯑꯗꯨ ꯌꯦꯡꯕꯩꯅꯦ ꯑꯩꯁꯨ ꯁꯕꯦꯟꯗ ꯆꯠꯄꯒꯤꯅ ꯈꯜꯂꯦꯗꯣ
ꯍꯣ ꯗꯨꯒꯤ ꯑꯩ ꯁꯚꯦꯟ ꯑꯗꯨꯋꯥꯏꯗ ꯂꯥꯛꯑꯅꯤ ꯑꯗꯨꯒ ꯢꯅ ꯑꯗꯨꯒꯗꯥꯏꯗꯒꯤꯗꯤ ꯄꯨꯔꯥ ꯆꯠꯂꯗꯧ
ꯎꯝ ꯅꯣꯏ ꯇꯥꯃꯣꯅ ꯂꯧꯕ ꯂꯥꯛ ꯂꯧꯕ ꯊꯤꯟꯕ ꯂꯥꯛꯇꯣꯏꯔꯕ ꯀꯩꯅꯣꯒꯤ ꯆꯠꯄꯒꯤ
ꯑꯩ ꯆꯠꯄꯁꯤꯗꯤ ꯏꯇꯣꯝꯇ ꯆꯠꯈ꯭ꯔꯒꯦ ꯇꯧꯕꯅꯦ
ꯎ ꯁꯤ ꯁꯤꯗꯒꯤ ꯁꯤꯗꯒꯤ ꯑꯃꯨꯛ ꯗꯦꯠ ꯗꯦꯠ ꯁꯕꯦꯟꯗ ꯆꯠꯄꯩꯗꯨꯗꯤ
ꯑꯗꯨꯗꯤ ꯑ ꯅꯕꯔ ꯍꯥꯕ ꯌꯥꯏ
ꯎꯝ ꯑꯌꯨꯛ ꯅꯨꯡꯊꯜ ꯅꯨꯃꯤꯗꯥꯡꯋꯥꯏꯔꯝ
ꯅꯨ ꯊꯤꯜꯅꯒꯥꯅꯤꯗ
ꯑꯣꯀꯦ ꯃꯇꯝꯗꯨꯣ ꯃꯥꯟꯅꯔ ꯑꯗꯨꯝ ꯆꯥꯟꯅꯔꯕꯨꯗꯤ ꯆꯠꯃꯤꯟꯅꯈꯤ ꯌꯥꯔꯦꯅ ꯑꯗꯨꯒꯤꯅꯤꯗ ꯑꯩꯗꯨ ꯑꯌꯨ ꯑꯌꯨ ꯑꯌꯨꯛꯇ ꯀꯩꯅꯣ ꯇꯧꯈꯤꯅꯦꯕ ꯑ ꯍꯤꯗꯥꯛ ꯀꯥꯞꯊꯣꯛꯄ ꯆꯠꯈꯤꯅꯦꯕ ꯄꯨꯡ ꯄꯨꯡ ꯇꯔꯥꯗꯒꯤꯩ ꯑꯅꯤꯐꯧꯗ ꯑꯗꯨꯃꯥꯏꯅ ꯂꯥꯛꯑꯣꯅ ꯍꯥꯏꯔꯛꯄꯅꯦꯕ ꯑꯗꯨ ꯆꯠꯊꯣꯛꯑꯒ ꯅꯨꯡꯊꯤꯟ ꯅꯨꯡꯊꯤꯟ ꯅꯨꯃꯤꯗꯥꯡ ꯋꯥꯏꯔꯝ ꯑꯗꯨꯝ ꯇꯥꯔꯅꯤ ꯑꯩꯏꯁꯨ ꯍꯥꯏꯅꯔꯁꯦ ꯑꯗꯨꯝ ꯍꯥꯏꯗꯤ ꯎꯝ
ꯅꯪꯒꯤ ꯔꯦꯟꯠꯇꯨꯗ ꯑꯗꯨꯝ ꯂꯩꯈꯤꯗꯣꯏꯣꯔꯕ
ꯂꯩꯈꯤꯅꯤ ꯃꯇꯝ ꯈꯔ ꯌꯦꯡꯉꯤꯅꯦ ꯏ ꯑꯃꯨꯛ ꯁꯤꯗ ꯂꯩꯁꯟꯕ ꯑꯗꯣ ꯑꯩ ꯍꯧꯖꯤꯛ ꯁꯤꯗ ꯌꯨꯝꯗ ꯂꯥꯛꯏꯁꯤ ꯊꯕꯛꯀꯤ ꯀꯔꯤꯝ ꯌꯦꯡꯗꯦꯕ ꯑꯗꯨꯝ ꯑꯁꯤ ꯁꯨꯃꯥꯏꯅ ꯑꯗꯨꯝ ꯑꯗꯨ ꯁꯨꯃꯥꯏꯅ ꯑꯗꯨꯝ ꯇꯧꯈꯤꯅꯦꯕ ꯌꯨꯝꯗ ꯂꯩꯑꯗꯤ ꯑꯗꯨꯝ ꯑꯗꯨꯅ ꯔꯦꯟꯇ ꯂꯩꯔꯒ ꯍꯥꯏꯗꯤ ꯄꯩꯁꯥꯗꯨ ꯇꯤꯡꯉꯁꯨ ꯇꯤꯡꯅ ꯊꯕꯛꯀꯤ ꯈꯤꯇꯪꯗꯔꯁꯨ ꯌꯦꯡꯉꯕ ꯃꯇꯝꯗ ꯁꯥꯔꯇꯤꯐꯤꯀꯦꯠ ꯀꯩꯀꯩ ꯂꯧꯊꯣꯛꯇꯧꯕ ꯈꯣꯠꯇꯧꯕ ꯋꯥꯠꯂꯤ ꯑꯗꯨꯝꯕ ꯃꯈꯈꯩꯗꯣ ꯊꯥ ꯑꯃꯃꯨꯛꯇꯤ ꯍꯥꯏꯗꯤ ꯖꯨꯂꯥꯏ ꯖꯨꯂꯥꯏ ꯁ꯭ꯋꯥꯏꯕꯨꯗꯤ ꯑꯗꯨꯝ ꯂꯩꯕ ꯌꯥꯏ ꯃꯊꯪ ꯊꯥꯗꯤ ꯈꯪꯗꯦ
ꯅꯣ ꯍꯧꯖꯤꯛ ꯑꯃ ꯆꯀꯦꯠꯁꯦ ꯅꯥꯀꯝ ꯄꯥꯑꯒꯅꯦꯕꯀꯣ ꯑꯗꯨꯗ ꯁꯤꯔꯤ
ꯅꯨꯡꯉꯥꯏꯔꯦꯗꯅ ꯑꯩꯈꯣꯏ ꯁꯨꯝ ꯂꯩꯔꯝꯕꯅꯤꯅ ꯒꯔꯤ ꯍꯥꯏꯕ ꯑꯗꯨꯒꯤ ꯃꯣꯏꯒꯤꯗꯨꯗꯨꯗꯣ ꯑꯗꯨꯝ
ꯅꯪꯒꯤꯁꯦ ꯑꯩ
ꯃꯁꯅ ꯑꯣꯕ ꯆꯂ
ꯊꯥꯗꯤ ꯊꯥꯖꯗꯦ ꯅꯪꯒꯤꯁꯦ ꯁꯞ ꯁꯞ ꯁꯞ ꯁꯞ ꯄꯦꯕ
ꯀꯔꯤꯒꯤ ꯁꯤꯕꯨ ꯅꯦꯠꯋꯥꯛꯅꯔꯣ ꯐꯣꯟꯅꯔꯣ ꯐꯣꯟꯅꯦꯅ ꯇꯧꯔꯤꯁꯤꯅ ꯃꯔꯣꯟ ꯑꯃ
ꯈꯪꯗꯦ ꯅꯦꯠꯋꯥꯛꯅ ꯑꯣꯏꯗꯣꯏꯔꯥ ꯐꯣꯟꯅ ꯑꯣꯏꯗꯣꯏꯔꯥ ꯒ꯭ꯌꯥꯟ ꯇꯥꯗꯦ ꯐꯣꯟꯗꯣ ꯂꯨꯄꯥ ꯀꯌꯥ ꯄꯤꯕꯗ ꯂꯩꯔꯦꯕ
ꯃꯔꯤꯒ ꯃꯔꯤꯒ ꯆꯥꯝꯃꯉꯥ ꯍꯥꯏꯔꯛꯑꯦꯕꯀꯣ
ꯑꯥ
ꯃꯔꯤꯒ ꯆꯅꯤꯒ ꯂꯣꯏꯔꯛꯑꯦ
ꯀꯥꯏꯗꯩ ꯂꯧꯔꯛꯏꯅꯣꯕ
ꯆꯦꯀꯣꯟꯗ ꯑꯦꯝ ꯑꯦꯁ ꯃꯣꯕꯥꯏꯜ ꯍꯥꯏꯌꯦ ꯍꯥꯏꯒꯤ
ꯑꯣ
ꯑ
ꯀꯩꯅꯣꯗꯒꯤ ꯏꯁꯇꯣꯔꯗ ꯆꯤꯀꯦꯟꯗ ꯌꯣꯟꯊꯣꯛꯄꯗꯣ ꯑꯗꯨꯗꯩꯅꯦꯕ
ꯑꯥ ꯁꯤ ꯌ
ꯎꯝ ꯁꯤ ꯄꯩꯁꯥ ꯑꯗꯨꯒꯤ ꯐꯣꯟꯗꯨꯒꯤ ꯄꯩꯁꯥꯗꯣ ꯍꯟꯖꯤꯟꯗ꯭ꯔꯒꯗꯤ ꯅꯪꯅ ꯑꯗꯨꯝ ꯃꯥꯡꯖꯕꯤꯅꯤꯅꯦ
ꯃꯥꯡꯖꯗꯣꯏꯅꯦ ꯍꯥꯏꯕ ꯑꯩꯖꯨ ꯇꯜꯂꯦ ꯌꯥꯝ
ꯇꯥꯜꯂꯨ ꯇꯥꯜꯂꯨ ꯈꯔ ꯈꯔ ꯌꯥꯝ
ꯍꯧꯔꯕꯥꯏ ꯃꯆꯨꯖꯤꯅ ꯑꯉꯥꯡꯕ
ꯀꯔꯤ
ꯃꯆꯨꯁꯤꯅ ꯑꯉꯥꯡꯕ
ꯑꯉꯥꯡꯕ ꯀꯩ ꯐꯣꯟꯅꯣ
ꯔꯦꯠ ꯑꯦ ꯗꯥꯏꯌꯦ
ꯍꯥꯥ ꯔꯦꯠꯃꯤ
ꯑꯥ
ꯍꯨꯝ ꯐꯔꯦ ꯐꯔꯦ ꯑꯗꯨꯗꯤ ꯊꯝꯃꯒꯦ ꯀꯨꯏꯅ ꯁꯥꯟꯅꯔ ꯃꯇꯝ ꯃꯥꯡꯅꯕꯅꯤ
ꯀꯩꯅꯣ ꯃꯣꯏ ꯃꯇꯣꯝꯗ ꯀꯛꯆꯕꯅꯦ ꯀꯣꯜ
ꯃꯤꯅꯤꯠ ꯇꯔꯥ ꯌꯧꯔꯗꯤ ꯌꯥꯔꯦ ꯃꯤꯅꯤꯠ ꯇꯔꯥꯅꯤꯊꯣꯏꯗ ꯃꯦꯛꯁꯤꯃꯝꯅꯦ ꯃꯤꯅꯤꯠ ꯇꯔꯥꯅ ꯃꯤꯅꯤꯃꯝꯅꯦ
ꯑꯣ ꯌꯥꯢ ꯌꯥꯢ
ꯊꯝꯃꯦ ꯊꯝꯃꯦ